ꯎꯝ ꯇꯥꯏꯌꯦ
ꯀꯩꯅꯣ ꯃꯤꯅ ꯀꯣꯜ ꯇꯧꯔꯒ ꯄꯥꯏꯈꯠꯇ꯭ꯔꯗꯤ
ꯄ ꯈꯄꯗꯤ
ꯑꯗꯨꯕꯨ ꯀꯨꯏꯅ ꯄꯥꯏꯈꯠꯇꯕꯗꯣ
ꯑꯣ ꯑꯩꯗꯣ ꯈꯪꯗꯦ ꯑꯗꯨꯅ ꯗꯤꯁꯇꯔꯕꯇ ꯊꯃꯅꯤꯅ
ꯑꯩꯗꯤ ꯀꯣꯜ ꯃꯁꯥꯅ ꯇꯠꯂꯒꯦꯔ ꯂꯩꯕꯅꯤꯅꯦ
ꯆꯠꯂꯣꯏ ꯇꯠꯂꯣꯏꯗꯨꯅꯣ ꯗꯤꯁꯇꯔꯕꯇ ꯊꯝꯕꯗꯣ ꯑꯗꯨꯒꯤ ꯈꯪꯗ꯭ꯔꯦ
ꯑꯆꯥ ꯆꯥꯛ ꯆꯥꯔꯕꯣ
ꯑ ꯆꯥꯔꯦ ꯆꯥꯔꯦ ꯅꯪꯗꯤ
ꯎꯝ ꯑꯩꯁꯨ ꯆꯥꯔꯦ ꯀꯔꯤ ꯌꯦꯟꯖꯥꯡ ꯆꯥꯒꯡꯁꯤꯒꯦ
ꯄꯥꯟꯒ ꯁꯥ ꯆꯥꯏ ꯄꯥꯟ ꯊꯣꯡꯃꯒ ꯁꯥ ꯊꯣꯡꯕ
ꯀꯔꯃꯁ
ꯑꯠꯆꯥ
ꯑꯣꯛ ꯁꯥ ꯈꯛꯇ ꯆꯥꯔꯅꯤ ꯅꯪꯁꯦ
ꯏꯃꯥꯅ ꯄꯤꯕꯗꯣ ꯆꯥꯕ ꯂꯣꯏꯗ꯭ꯔꯦ ꯑꯗꯨꯗꯤ ꯉꯁꯤꯗꯣ ꯄꯥꯟꯒ ꯑꯣꯛꯁꯥ ꯊꯣꯡꯕꯤꯌꯦꯦ ꯏꯆꯦꯅ
ꯎꯝ ꯏꯃꯥꯅ ꯏꯃꯥꯅ ꯊꯥꯔꯛꯄꯒꯤ ꯑꯣꯛꯁꯥ ꯆꯥꯏ ꯆꯥꯏ ꯍꯥꯏꯔꯒ ꯑꯃꯨꯛꯀꯟ ꯃꯇꯝ ꯃꯔꯥꯡ ꯀꯔꯤꯕ ꯑꯃꯨꯛꯀ ꯅꯪ ꯀꯔꯝ ꯍꯥꯏꯔꯛꯀꯅꯤꯅꯦ ꯏꯁꯥꯁꯤ ꯌꯥꯗ꯭ꯔꯒꯥꯏꯅ ꯑꯣꯛꯁꯥꯗꯤ ꯑꯗꯨꯝ ꯆꯥꯔꯕ ꯅꯪ ꯇꯥꯗꯕ꯭ꯔꯣ
ꯉꯁꯤꯅ ꯂꯣꯏꯔꯦ
ꯑꯆꯥꯥ ꯌꯥꯏ ꯌꯥꯏ ꯇꯥꯏ ꯇꯥꯏꯀꯆ ꯇꯞ꯭ꯔꯣꯩꯅ ꯋꯥꯉ ꯦꯞ ꯅꯪ ꯇꯞꯅ ꯇꯥꯕ ꯃꯥꯜꯂꯦꯁꯤꯁꯦ ꯇꯥꯗꯕ꯭ꯔꯣ
ꯇꯥꯗ꯭ꯔꯣ
ꯑꯩꯗꯤ ꯇꯥꯏ ꯅꯪ ꯇꯥꯕ꯭ꯔꯣ
ꯑꯣ ꯇꯥꯔꯦ ꯇꯥꯔꯦ ꯉꯁꯥꯏꯗꯣ ꯇꯥꯗꯕ
ꯑꯣ ꯀꯩꯅꯣ ꯅꯦꯠꯋꯥꯛꯅ ꯑꯣꯏꯔꯝꯒꯅꯤ
ꯑꯗꯨꯃꯥꯏꯅ ꯃꯥꯜꯂꯦ
ꯑꯣꯁꯦ
ꯎ
ꯑꯩꯁꯨ ꯉꯁꯤꯗꯤ ꯏꯟꯖꯥꯡ ꯑꯍꯥꯎꯕ ꯆꯥꯏ ꯅꯪꯍꯥꯡꯗꯁꯨ ꯍꯥꯏꯕꯤꯔꯒꯦ
ꯑ ꯀꯥꯎꯋꯦ ꯀꯩꯖꯥꯔꯥ ꯈꯪꯗꯁꯨ ꯍꯥꯏꯕꯤꯕꯤ ꯍꯥꯎ ꯏꯅꯦ ꯑꯗꯨꯁꯨꯣ ꯏꯗꯤꯗꯕ ꯄꯥꯝꯃꯦ
ꯎꯝ ꯗꯥꯜꯒ ꯁꯟꯖꯥꯒꯪ ꯃꯈꯣꯏ ꯃꯔꯨꯞꯅ ꯌꯨꯝꯅꯤꯒꯤ ꯏꯃꯥ ꯂꯥꯛꯄ ꯑꯗꯨ ꯈꯔ ꯈꯔ ꯄꯤꯔꯛꯄ ꯌꯥꯝꯃꯦ ꯑꯗꯨꯝ
ꯏꯁ ꯑꯗꯨꯗꯤ ꯍꯥꯎꯕꯅꯤꯅꯦ
ꯃꯔꯤ ꯃꯉꯥꯔꯛ ꯆꯥꯕ ꯌꯥꯕꯗꯣ ꯅꯣꯡꯃꯗ ꯂꯣꯏꯁꯤꯟꯒ꯭ꯔꯦ ꯑꯩꯅ
ꯑꯍꯨꯡ ꯍꯨꯐ ꯑꯩꯗꯤꯗꯥꯎ ꯄꯥꯝꯃꯦꯗ ꯑꯗꯨ
ꯗꯥꯜꯒ ꯊꯣꯡꯃꯤꯟꯅꯕ ꯑꯗꯨꯒ ꯀꯩꯅꯣꯃ ꯑꯈꯣꯏꯅ ꯆꯤꯡꯗ ꯇꯨꯔꯦꯟ ꯃꯄꯥꯟꯗ ꯐꯔꯟ ꯑꯃ ꯂꯩꯕꯗꯣ ꯈꯪꯕ꯭ꯔꯥ ꯐꯔꯟ ꯐꯔꯟ ꯏꯪꯂꯤꯁꯇ ꯐꯔꯟ ꯍꯥꯏꯕꯅꯦ ꯑꯩꯁꯨ ꯎꯝ ꯀꯩꯅꯣꯃ ꯒ꯭ꯔꯤꯟ ꯀꯂꯔ ꯑꯣꯏꯔꯒ ꯁꯨꯃꯥꯏꯅ ꯈꯔ ꯇꯤꯟ ꯃꯥꯜꯂꯒ ꯇꯧꯕꯗꯣ
ꯎꯝ ꯎꯝ ꯈꯪꯉꯦ
ꯃꯗꯨꯗꯣ ꯍꯥꯎꯑꯣꯏꯗꯅ ꯑꯗꯨꯁꯨ ꯃꯗꯨꯗꯣ ꯆꯥꯗ꯭ꯔꯤꯕ
ꯑꯣ
ꯑꯦ ꯆꯤꯡꯃꯤ ꯑꯣꯏꯔꯒ ꯀꯃꯥꯏꯅ ꯆꯥꯗ꯭ꯔꯤꯕꯣ ꯅꯪꯕꯨ ꯁꯤꯗꯤ ꯍꯦꯟꯃꯟꯗ꯭ꯔꯣ
ꯆꯤꯡꯃꯤ ꯑꯣꯏꯔꯁꯨ ꯆꯥꯗꯕꯗꯣ ꯑꯩꯅꯔꯣ ꯑꯩꯗꯤ ꯆꯤꯡꯃꯤꯖꯨ ꯅꯠꯇꯅ ꯏꯃꯥꯗꯣ ꯆꯤꯡꯃꯤꯅꯤ ꯍꯦꯍꯍ ꯑꯩꯒꯤ ꯕꯕꯥꯗꯤ ꯇꯝꯗꯒꯤꯅꯦ ꯇꯝꯄꯥꯛ ꯇꯒꯤ
ꯑꯠꯁꯥ ꯅꯪꯖꯦ ꯑꯥꯔ ꯅꯇꯔꯤ
ꯀꯔꯤꯅꯣ ꯑꯔ ꯒ ꯀꯦꯗꯤ
ꯅꯣꯏ ꯖꯥꯇꯤꯖꯦ ꯑꯥꯔꯒ ꯀꯦꯒꯤꯗ ꯀꯩꯅꯣꯃ ꯍꯥꯏꯗꯅ
ꯑꯣ ꯑꯣ ꯑꯣ ꯑꯣ
ꯀꯦꯗ ꯀꯦꯗ ꯆꯤꯡꯅꯤꯡꯕ ꯃꯤꯗꯨ ꯑꯣꯏꯔꯅꯦꯕ ꯅꯪꯖꯦ
ꯑ ꯑꯈꯣꯏ ꯕꯕꯥ ꯆꯤꯡꯉꯅꯤ ꯑꯗꯨꯅ ꯑꯈꯣꯏ ꯃꯃꯥꯅ ꯑꯥꯔꯗ ꯆꯤꯡꯉꯅꯤ
ꯑꯠꯆꯥ ꯑꯗꯨ ꯑꯣꯏꯔꯗꯤ ꯑꯥꯔ ꯀꯦ ꯇꯥꯔꯅꯤ
ꯎꯝ ꯑꯥꯔ ꯀꯦ ꯇꯥꯔꯦ ꯑꯗꯨꯗꯤ
ꯑꯣ ꯈꯦ
ꯑꯩꯗꯤ ꯑꯥ ꯇꯨꯝꯅꯤꯡ ꯇꯨꯝꯅꯤꯡꯉꯦ ꯀꯃꯥꯏ ꯇꯧꯕ꯭ꯔꯥ ꯈꯪꯗꯦ ꯑꯗꯨ ꯇꯨꯝꯃꯔꯣꯏ ꯍꯧꯖꯤꯛ ꯑꯥ ꯄꯨꯡ ꯇꯔꯥ ꯇꯥꯒꯗꯧꯔꯦ ꯀꯃꯥꯏ ꯇꯨꯝꯒꯦꯔꯥ
ꯃꯥꯅꯦ ꯃꯥꯅꯦ ꯑꯩ ꯋꯥꯔꯤ ꯁꯥꯔꯗꯤ ꯑꯃꯨꯛꯀ ꯃꯇꯝ ꯆꯠ ꯆꯠꯄ ꯈꯪꯉꯣꯏꯗꯣ ꯁꯤ ꯑꯩꯒꯤ ꯌꯥꯅꯤꯡꯗꯕ ꯇꯥꯏꯞꯇ
ꯀꯔꯤ ꯌꯥꯅꯤꯡꯗꯕꯩ ꯇꯥꯏꯞꯇ
ꯀꯔꯝꯕ ꯀꯔꯝꯕ ꯇꯤꯝ ꯁꯞꯄꯣꯔꯠ ꯇꯧꯒꯦꯔꯣ ꯉꯁꯤꯗꯤ
ꯕ꯭ꯔꯥꯖꯤꯜ
ꯑꯁ ꯅꯪꯖꯨ ꯍꯣꯏ ꯑꯩꯈꯣꯏꯗꯤ ꯑꯩꯈꯣꯏ ꯃꯤ ꯇꯧꯔꯒꯦ ꯉꯁꯤꯗꯤ
ꯍꯤ ꯍꯤ ꯍꯤ ꯑꯩꯈꯣꯏ ꯃꯤ ꯇꯧꯔꯤꯒꯦ ꯍꯍ ꯑꯩꯅ ꯑꯩꯅ ꯀꯔꯤ ꯍꯥꯏꯕ꯭ꯔꯣ ꯀꯥꯕ ꯃꯤꯗꯨ ꯁꯞꯄꯣꯔꯠ ꯇꯧꯒꯅꯤ ꯍꯥꯏꯕ ꯅꯠꯇ꯭ꯔꯣ
ꯑ ꯑꯗꯨꯕꯨ ꯕ꯭ꯔꯥꯖꯤꯜꯅ ꯉꯝꯃꯅꯤꯕ ꯂꯩꯇꯦ
ꯎꯝ ꯖꯄꯥꯟꯅ ꯉꯝꯃꯁꯨ ꯑꯗꯨꯝ ꯑꯗꯨꯝ ꯁꯞꯄꯣꯔꯠ ꯇꯧꯒꯅꯤ ꯕ꯭ꯔꯥꯖꯤꯜ ꯉꯝꯃꯁꯨ ꯁꯞꯄꯣꯔꯠ ꯇꯧꯒꯅꯤ ꯑꯅꯤꯃꯛ ꯇꯧꯒꯅꯤ
ꯅꯪꯗꯤ ꯕ꯭ꯔꯥꯖꯤꯜꯒꯤ ꯏꯁꯇꯥꯔ ꯄ꯭ꯂꯦꯌꯔꯒꯤ ꯐꯦꯟꯅꯤꯅ ꯕ꯭ꯔꯥꯖꯤꯜ ꯇꯧꯕ ꯇꯥꯕꯅꯤꯅꯦ
ꯅꯪꯅꯥ ꯖꯄꯥꯟꯒꯤ ꯑꯩ ꯖꯄꯥꯟꯁꯨ ꯑꯗꯨꯝ ꯄꯥꯝꯃꯦꯕꯀꯣ ꯑꯗꯨ ꯑꯣꯏꯔꯁꯨ ꯈꯪꯗꯦ ꯃꯥꯏ ꯇꯧꯒꯦꯔꯥ ꯑꯗꯨ ꯃꯦꯠꯁ ꯌꯦꯡꯕꯗ ꯈꯪꯉꯅꯤ
ꯑꯣꯈꯦ ꯌꯥꯏ ꯌꯥꯏ ꯄꯩ ꯄꯩꯁꯥ ꯕꯦꯠ ꯇꯧꯅꯤꯡꯕ꯭ꯔꯣ
ꯅꯪꯅ ꯄ ꯇꯔꯥ ꯇꯔꯥꯕꯦꯠꯇꯧꯁꯦꯕ ꯅꯠꯇ꯭ꯔꯣ ꯑꯩꯉꯣꯟꯗ ꯑꯦꯀꯥꯎꯟꯗ ꯂ ꯄꯥꯎꯈꯨꯝ ꯌꯥꯎꯋꯦ ꯂꯨꯄꯥ ꯑꯍꯨꯝ ꯊꯥꯕꯤꯒꯦ ꯖꯄꯥꯟꯒꯝꯃꯗꯤ
ꯌꯥꯏ ꯌꯥꯏ ꯃꯗꯨꯁꯨ ꯇꯧꯕ ꯌꯥꯏ
ꯑꯗꯨꯅꯦꯁꯦꯄꯦꯟꯒꯝꯃꯗꯤ ꯑꯩ ꯂꯨꯄꯥ ꯑꯍꯨꯝ ꯊꯥꯕꯤꯒꯦ
ꯎꯝ
ꯑꯦꯀꯥꯎꯟꯗꯗꯤ ꯄꯩꯁꯥ ꯂꯩꯇꯦ ꯑꯩ ꯑꯦꯀꯥꯎꯟꯗ ꯄꯩꯁꯥ ꯊꯝꯗꯦꯕꯀꯣ ꯅꯦꯛꯦꯛ ꯈꯛꯇ ꯀꯥꯞꯄꯒ ꯂꯩꯕꯒꯤ
ꯑꯣꯀꯦ ꯀꯅꯥ ꯀꯅꯥ ꯋꯥꯔꯤ ꯁꯥꯕ꯭ꯔꯣ ꯉꯁꯤꯗꯤ
ꯎꯝ ꯉꯁꯥꯏꯗꯣ ꯅꯪꯒ ꯁꯥꯟꯅꯕꯗꯨ ꯃꯇꯨꯡꯗ ꯑ ꯑꯩꯈꯣꯏ ꯈꯨꯟꯒꯤ ꯏꯆꯦ ꯑꯃ ꯁꯥꯟꯅꯩꯀꯣ ꯑꯗꯨ ꯑꯗꯨꯣ ꯀ ꯑꯗꯨ ꯃꯇꯨꯡꯗ ꯅꯪꯒꯤ ꯅꯃꯥꯟꯅꯕ ꯇꯨꯁꯅꯩꯌꯦꯦ
ꯑꯣ ꯀꯩꯅꯣꯗ꯭ꯔꯣ
ꯑꯣ
ꯑꯆꯥ ꯑꯆꯥ ꯑ ꯑ ꯖ ꯖꯣꯀꯔ ꯕꯣꯏ ꯏꯃꯔꯨꯞꯇꯣ
ꯎꯝ ꯃꯥꯅꯦ ꯑꯗꯨꯗꯣ ꯐꯅꯤꯄꯣꯏꯒꯤ ꯃꯔꯨꯞꯇꯣ
ꯑꯣ ꯐꯅꯤ ꯑꯣ ꯃꯃꯥꯏ ꯏꯃꯤꯁꯤ ꯖꯣꯀ ꯣꯏ ꯅꯍꯥꯏꯁꯦ
ꯑꯣ ꯑꯗꯨꯅ ꯐꯔꯦꯀꯣ ꯃꯥꯁꯨ ꯖꯣꯛꯇꯤ ꯇꯧꯕꯅꯦ ꯑꯩꯉꯣꯟꯗ ꯃꯥꯁꯨ ꯐ꯭ꯂꯠꯀ ꯇꯧꯕ ꯍꯩꯅꯦ
ꯃꯥꯒꯤ ꯖꯣꯛꯁꯦ ꯈꯔ ꯗ꯭ꯔꯥ ꯑꯣꯏꯕꯅꯦ ꯑꯩꯒꯨꯝꯕ ꯅꯠꯇꯦ
ꯎ ꯑꯗꯨ ꯁꯂꯛꯇꯤ ꯇꯧꯋꯦꯕ ꯃꯥꯁꯨ ꯑꯩꯉꯣꯟꯗ ꯈꯪꯕ ꯌꯥ
ꯠꯆꯥ ꯇꯧꯑꯣ ꯇꯥꯛꯑꯣ ꯑꯗꯨꯣ ꯅꯕꯥꯅꯤ ꯀꯣꯏꯔꯣꯗꯅ ꯆꯞ ꯆꯥꯔꯦ
ꯅꯪ ꯁꯤꯨꯝꯕ ꯌꯥꯝ ꯍꯥꯏꯒꯜꯂꯦꯗ ꯇꯜꯂꯦꯗ
ꯀꯩꯅꯅ ꯀꯣꯏ ꯋꯥꯔꯂ
ꯅ ꯁꯤꯒꯨꯝꯕ ꯌꯥꯝ ꯍꯥꯏꯒꯜꯂꯦꯅꯦ ꯌꯥꯝ ꯍꯥꯏꯅꯤꯡꯕ꯭ꯔꯣ ꯑꯩꯕꯨ ꯄꯪꯀꯣꯏ ꯀꯣꯏꯕ ꯃꯤ ꯌꯥꯕ ꯈꯨ ꯋꯥꯝ
ꯎ ꯍꯣꯏꯗ ꯐꯥꯒꯤꯅꯤ ꯍꯥꯏꯔꯤꯁꯦ ꯑꯗꯨꯗꯤ ꯐ
ꯅꯪ ꯅꯪꯁꯨ ꯀꯣꯏꯔꯣꯅ ꯅꯪꯅ ꯋꯥꯔꯤ ꯁꯥꯟꯅꯕꯁꯤꯡꯗꯣ ꯅꯪ ꯀꯩꯗꯧ ꯂꯩꯕ꯭ꯔꯣ
ꯑꯗꯨꯅꯦ ꯑꯩ ꯉꯁꯥꯏ ꯋꯥꯔꯤ ꯁꯥꯕꯗ ꯃꯧ ꯅꯨꯄꯤ ꯑꯃ ꯊꯦꯡꯅꯏ ꯑꯃ ꯂꯨꯍꯣꯡ ꯈꯦ ꯆ ꯑꯃꯃꯥꯎ ꯑꯃ ꯐꯥꯔꯦ ꯉꯁꯥꯏꯗꯣ ꯑꯗꯣ ꯃꯥꯏ ꯃꯥꯏꯅꯤ ꯅꯨꯄꯥꯗꯨꯅ ꯑꯦ ꯑꯦꯁꯤꯁꯇꯦꯟ ꯄ꯭ꯔꯣꯐꯦꯁꯔ
ꯑ ꯅꯪ ꯑꯩꯉꯣꯟꯗ ꯍꯥꯏꯈ꯭ꯔꯦ ꯑꯗꯨꯗꯤ
ꯔꯕꯣ
ꯍꯥꯏꯔꯦꯅ ꯅꯪ ꯀ ꯑꯃꯨꯛ ꯍꯥꯏꯅꯤꯡꯕ꯭ꯔꯥ
ꯋꯥꯔꯤꯁꯦ
ꯑꯗꯨ ꯅꯨꯄꯤꯗꯤ ꯍꯥꯏꯈ꯭ꯔꯦ ꯀꯔꯤ ꯌꯥꯝ ꯀꯨꯏꯅ ꯇꯧꯕꯗꯨ ꯃꯥꯒ ꯅꯠꯇ꯭ꯔꯣ
ꯍꯣꯏꯗ ꯍꯣꯏꯗ
ꯃꯅ ꯀꯣ ꯑꯁ ꯉꯁꯥꯏ ꯑꯩꯈꯣꯏ ꯈꯨꯟꯒꯤ ꯏꯆꯦ ꯑꯃꯒ ꯋꯥꯔꯤ ꯁꯥꯟꯅꯕꯗꯣ
ꯑꯥ
ꯃꯥꯁꯨ ꯃꯥꯁꯨ ꯐꯥꯒꯤ ꯌꯥꯝ ꯇꯧꯕꯅꯦꯕꯀꯣ ꯑꯗꯨꯒ ꯏꯕꯥꯅꯤ ꯋꯥꯔꯤ ꯁꯥꯟꯅꯕ ꯀꯥꯟꯗ ꯏꯕꯥꯅꯤ ꯋꯥꯔꯤ ꯁꯥꯟꯅꯕꯗꯣ ꯁꯥꯟꯅꯕ ꯐꯪꯗꯦ ꯋꯥꯔꯤ ꯅꯣꯛꯄꯗ ꯋꯥꯔꯤ ꯁꯅꯗꯔ ꯅꯣꯒ
ꯎꯝ ꯉꯁꯥꯏ ꯑꯩꯁꯨ ꯑꯩꯒꯤ ꯃꯔꯨꯞ ꯃꯄꯥꯡ ꯋꯥꯔꯤ ꯁꯥꯕꯗ ꯍꯜꯂꯣ ꯍꯥꯏꯕꯗ ꯅꯣꯛꯄ ꯍꯧꯔꯕꯅꯤꯅꯦ ꯑꯗꯨꯗꯤ ꯌꯥꯗ꯭ꯔꯦꯕꯥꯅꯤꯒꯤ
ꯑꯩꯁꯨ ꯑꯗꯨꯃꯥꯏꯅ ꯇꯧꯕꯅꯤꯅꯦ
ꯉꯁꯥꯏꯗꯨꯣ ꯀꯔꯤ ꯇꯧꯕ꯭ꯔꯥ ꯍꯥꯏꯔꯒ ꯐꯣꯟ ꯄꯤꯛ ꯎꯞ ꯇꯧꯕ ꯍꯦꯛ ꯃꯥꯅꯁꯨ ꯍꯜꯂꯑꯣ ꯍꯥꯏꯕ ꯑꯩꯅꯁꯨ ꯍꯜꯍꯑꯣ ꯍꯥꯏꯕ ꯑꯗꯨꯒ ꯅꯦꯛꯁ ꯋꯥꯇꯣ ꯍꯥꯏꯕꯗꯨ ꯑꯣ ꯍꯜꯂꯋꯥ ꯍꯥꯏꯒ ꯅꯤꯅ ꯑꯃꯨꯛꯀ ꯍꯜꯂꯣꯑꯣ ꯍꯥꯏꯗ꯭ꯔꯁꯨ ꯌꯥꯔꯦꯅ ꯆꯥꯛ ꯆꯥꯔꯕꯣ ꯍꯥꯏꯕ ꯃꯥꯁꯨ ꯆꯥꯔꯕꯣ ꯍꯥꯏꯔꯛꯄ ꯑꯗꯤ ꯑꯃꯨꯛꯀ ꯆꯥꯔꯦ ꯆꯥꯔꯦ ꯍꯥꯏꯔꯛ
ꯑꯁ
ꯑꯗꯒꯤ ꯏꯕꯥꯅꯤ ꯏꯕꯥꯅꯤꯁꯤ ꯑꯗꯨꯗꯒꯤ ꯅꯣꯛꯄ ꯍꯧꯕꯁꯤꯗꯤ ꯑꯁ ꯁꯤꯒ ꯇꯧꯕꯅꯦ ꯅꯣꯛ ꯅꯣꯛꯑꯒ ꯑꯗꯨꯅ ꯍꯣꯔꯦꯟꯗꯤ ꯋꯥꯔꯤ ꯑꯇꯣꯞꯄ ꯁꯥꯔꯁꯨ ꯀꯔꯤ ꯍꯥꯏꯁꯤꯔ ꯉꯁꯥꯏꯒꯤꯗꯣ ꯈꯔ ꯃꯥꯟꯅꯕ ꯀꯔꯤ ꯍꯧꯕꯗ ꯃꯅꯥꯈ꯭ꯔꯕꯅꯤꯅ ꯋꯥꯔꯤ ꯋꯥꯔꯤ ꯁꯥꯔꯛꯄꯗ ꯑꯗꯨꯝ ꯅꯣꯛꯅꯤꯡꯕ ꯐꯥꯎꯕꯗꯣ
ꯑꯧ
ꯇꯧꯕ ꯈꯪꯗꯦ ꯅꯣꯛꯄꯁꯤꯁꯨ ꯕꯦꯔꯥ ꯃꯥꯅꯤ
ꯃꯥꯅꯤ ꯑꯩꯁꯨ ꯉꯁꯥꯏ ꯅꯣꯛꯄꯗ ꯑꯗꯨꯝ ꯋꯥꯔꯤ ꯂꯣꯏꯁꯟꯈꯤ ꯑꯗꯨꯒ ꯑꯗꯨ ꯏꯆꯦ ꯑꯩꯉꯣꯟꯗꯀꯣ ꯅꯨꯄꯥ ꯍꯥꯏꯈꯤꯒꯦ ꯅꯨꯄꯥ ꯑꯃ ꯀꯣꯜ ꯇꯧꯔꯛꯑꯦ ꯍꯥꯏꯕꯀꯣ ꯑꯗꯨ ꯏꯆꯦꯗ ꯑꯗꯨꯒ ꯌꯨ ꯉꯥꯎꯋꯦ ꯍꯥꯏ
ꯑꯣ
ꯌꯨ ꯉꯥꯎꯕ ꯅꯨꯄꯥ ꯀꯣꯜ ꯇꯧꯔꯛꯄ ꯑꯗꯨꯒ ꯋꯥ ꯑꯁꯦꯡꯕ ꯉꯥꯎꯕ ꯃꯥꯜꯂꯦ ꯍꯥꯏꯌꯦ ꯑꯗꯣ ꯋꯥꯔꯤꯗꯨꯃ ꯌꯨ ꯉꯥꯎꯕꯩ ꯃꯈꯣꯟꯗ ꯋꯥꯔꯤ ꯁꯥꯟꯅꯕꯗꯣ ꯌꯥꯝ ꯅꯨꯡꯉꯥꯏꯇ꯭ꯔꯥ ꯍꯥꯏꯌꯦꯕ ꯀꯣ ꯑꯗꯨꯒ ꯂꯣꯏꯒꯗꯕ ꯇꯥꯏꯃꯤꯡꯗꯨꯁꯨ ꯂꯣꯏꯗ꯭ꯔꯦ ꯍꯥꯏꯌꯦ ꯋꯥꯔꯤ ꯇꯣ ꯃꯨꯠꯇ꯭ꯔꯕ ꯃꯇꯝ ꯌꯧꯔꯁꯨ ꯑꯗꯨꯝ ꯍꯥꯏꯗꯤ ꯇꯠꯇꯕꯤꯗ ꯃꯥꯗꯤ ꯌꯥꯝ ꯁꯥꯅꯤꯡꯗ꯭ꯔꯦ ꯍꯥꯏꯌꯦꯕ ꯋꯥꯔꯤꯗꯣ ꯌꯨꯝ ꯉꯥꯎꯕꯅꯤꯅ ꯑꯗꯨꯒ ꯃꯥꯁꯦ ꯂꯥꯁꯇꯤ ꯁꯥꯎꯅꯤꯡꯕꯗꯤ ꯃꯪ ꯐꯔꯁꯦ ꯍꯥꯏꯔꯒ ꯐꯣꯟ ꯀꯛꯑꯦ ꯑꯩ ꯃꯤꯁꯨ ꯖꯥꯠ ꯖꯥꯠ ꯅꯦꯀꯣ ꯑꯗꯨꯅꯦ ꯇꯜꯂꯦꯅꯦ
ꯌꯨ ꯉꯥꯎꯔꯕꯗꯤ ꯋꯥꯔꯤꯗꯤ ꯁꯥꯕ ꯅꯨꯡꯉꯥꯏꯕ ꯌꯥꯏ ꯑꯗꯨ ꯑꯣꯏꯔꯁꯨ
ꯑꯉꯥꯡ ꯑꯃ ꯍꯧꯖꯤꯛ ꯅꯍꯥꯟꯃꯨꯛ ꯑꯩꯉꯣꯟꯗꯥ ꯑꯩꯒꯤ ꯃꯁꯛꯇꯣ ꯃꯥꯒꯤ ꯗꯤ ꯄꯤꯗ ꯍꯥꯞꯄꯤꯒꯦ ꯍꯥꯏꯕꯗꯣ ꯄ꯭ꯔꯣꯐꯥꯏꯜ ꯍꯥꯞꯄꯤ ꯄꯤꯒꯦ ꯍꯥꯏꯕꯗꯣ ꯑꯗꯨ ꯑꯉꯥꯡꯗꯣ ꯅꯨꯄꯤ ꯑꯇꯣꯞꯄꯗꯁꯨ ꯁꯨꯃꯥꯏꯅ ꯍꯥꯏꯕꯖꯥꯠꯅꯤ ꯑꯗꯨꯒꯤꯀꯣ ꯄꯤ ꯃꯥꯏ ꯋꯥꯔꯤ ꯁꯥꯟꯅꯕ ꯐꯪꯉꯦꯕ ꯑꯗꯨꯒ ꯃꯉꯣꯟꯁꯨ ꯃꯥꯏ ꯍꯥꯏꯔꯛꯄꯒꯤ ꯊꯤꯅ ꯆꯩꯕꯤꯌꯦ ꯍꯥꯏꯌꯦ
ꯊꯃꯣꯏꯗꯤ ꯀꯥꯏꯔꯝꯃꯥꯅꯤ ꯀꯅꯥꯔ
ꯑꯩꯉꯣꯟꯗ ꯁꯨꯃꯥꯏꯅ ꯍꯥꯏꯕ ꯀꯥꯟꯗꯤ ꯑꯩꯗꯤ ꯑꯗꯨꯝ ꯇꯟꯕꯒꯤꯀꯣ ꯂꯩꯌꯦꯒ ꯍꯥꯏꯕꯤꯕꯅꯦꯕꯀꯣ ꯑꯉꯥꯡꯅꯦꯅ ꯆꯍꯤ ꯀꯨꯟ ꯉꯇ ꯑꯣꯏꯕ ꯃꯥꯜꯂꯦ ꯅꯨꯄꯤ ꯂꯣꯏꯅꯃꯛꯄꯨ ꯁꯨꯃꯥꯏꯅ ꯍꯥꯏꯌꯦ ꯍꯥꯏꯌꯦ ꯃꯥꯗꯣ
ꯎꯝ ꯏꯕꯥꯅꯤꯁꯦ ꯁꯤ ꯑꯣꯏꯅ ꯂꯣꯏꯁꯤꯜꯂꯁꯤꯗ ꯉꯁꯤ
ꯀꯔꯤ
ꯋꯥꯔꯤ ꯁꯥꯕꯁꯦ ꯁꯥꯗꯤ ꯁꯥꯅꯤꯡꯉꯦꯕ ꯑꯗꯨ ꯑꯣꯏꯔꯁꯨ ꯎꯝ ꯐꯨꯠꯕꯣꯜ ꯉꯛꯄꯗꯣ ꯃꯇꯝ ꯌꯧꯁꯤꯜꯂꯛꯏꯗꯅ ꯁꯤ ꯑꯣꯏꯅ ꯑꯗꯨꯝ ꯂꯣꯏꯁꯤꯜꯂꯁꯦ ꯍꯥꯏꯕꯅꯤꯗ ꯍꯌꯦꯡ ꯑꯣꯏꯅ ꯇꯧꯔꯁꯦ ꯍꯥꯏꯕꯅꯤꯗ
ꯌꯥꯏꯌꯦ ꯌꯥꯏꯌꯦ ꯀꯁꯨ ꯀꯥꯏꯗꯦ
ꯑꯩꯒꯤꯗꯣ ꯑꯁ ꯈꯪꯗꯦꯅꯦ ꯉꯁꯥꯏꯗꯣ ꯆꯠꯂꯒ ꯇꯥꯗꯕꯤ ꯑꯗꯨꯝ ꯃꯁꯥꯅ ꯀ ꯈꯤꯕꯗꯒꯤ ꯌꯥꯝ ꯃꯥꯡꯕꯅꯤꯅꯦ
ꯑꯇꯣꯞꯄꯒꯤ ꯅꯦꯠꯋꯥꯛ ꯌꯥꯗꯕꯒꯤ ꯑꯣꯏꯔꯝꯒꯅꯤ
ꯑꯣꯏꯔꯝꯕ ꯌꯥꯏ ꯈꯪꯗꯦ ꯑꯗꯨ ꯃꯔꯛ ꯃꯔꯛꯇꯤ ꯗꯥꯎꯅꯤꯅ
ꯑꯩꯒꯤꯁꯨ ꯑꯗꯨꯃꯥꯏ ꯌꯥꯝ ꯀꯩ ꯑꯩꯅ
ꯎꯝ
ꯑꯩꯈꯣꯏ ꯈꯨꯟꯒꯤ ꯃꯤꯁꯤꯡ ꯇꯧꯕꯗ ꯀꯛꯄꯅ ꯑꯥ ꯁꯥꯎꯅꯤꯡꯕꯗꯣ
ꯎꯝ ꯑꯗꯨꯗꯤ ꯅꯪꯁꯨ ꯐꯨꯠꯕꯣꯜ ꯐꯖꯅ ꯌꯦꯡꯉꯨꯔꯣ ꯅꯪꯒꯤ ꯕ꯭ꯔꯥꯖꯤꯜ ꯍꯥꯏꯕ꯭ꯔꯥ ꯃꯥ ꯃꯣꯏꯁꯨ ꯉꯝꯕ ꯑꯣꯏꯌꯨ ꯅꯣꯏꯅ ꯉꯝꯃꯗꯤ ꯂꯨꯄꯥ ꯇꯔꯥ ꯊꯥꯔꯛꯀꯦ
ꯑ
ꯑꯗꯣ ꯅꯣꯏ ꯅꯣꯏ ꯉꯝꯗ꯭ꯔꯗꯤ ꯂꯨꯄꯥ ꯇꯥꯔꯥꯗꯤ ꯌꯥꯏꯍꯦ ꯑꯦꯀꯥꯎꯟꯗꯕꯨ ꯂꯩꯂꯣ
ꯑꯩ ꯑꯁ ꯑꯩꯗꯤ ꯀꯔꯤꯅꯣ ꯈꯪꯗꯦ ꯇꯨꯝꯅꯤꯡꯕꯗꯤ ꯍꯧꯔꯦ ꯑꯗꯨ ꯍꯧꯖꯤꯛ ꯏꯔꯨꯒꯦ ꯈꯔ ꯐ꯭ꯔꯦꯁ ꯑꯣꯏꯅꯤꯡꯉꯥꯏ ꯑꯩ ꯉꯁꯤꯒꯤ ꯏꯔꯨꯗ꯭ꯔꯤꯕꯀꯣ ꯑꯗꯨꯒꯤꯁꯨ ꯑꯣꯏꯕ ꯃꯥꯜꯂꯦ ꯇꯨꯝꯅꯤꯡꯕꯗꯣ ꯀꯔꯤꯅꯣ ꯊꯝꯃꯒꯦ ꯍꯥꯏꯕ꯭ꯔꯣ
ꯅꯠꯇꯦꯗ ꯑꯗꯨꯝ ꯂꯣꯏꯁꯤꯟꯅꯤꯉꯥꯏ ꯇꯧꯕꯅꯤ ꯀꯩꯅꯣ
ꯌꯥꯝ ꯂꯣꯏꯁꯟꯅꯤꯡꯉꯦ ꯅꯪ ꯉꯁꯤ ꯅꯨꯄꯤ ꯈꯔ ꯅꯨꯄꯤ ꯈꯔ ꯐꯪꯈ꯭ꯔꯕ ꯃꯥꯂꯦꯀꯣ ꯃꯤ ꯃꯆꯥꯗꯤ
ꯑꯁ ꯋꯥ ꯊꯤꯒꯗꯤ ꯅꯪ ꯅꯨꯄꯥ ꯋꯥꯔꯤ ꯁꯥꯔꯒ ꯑꯩꯉꯣꯟꯗ ꯐꯪꯈ꯭ꯔꯕ ꯃꯥꯜꯂꯦꯗꯤ ꯀꯔꯤꯗꯣ
ꯑ ꯃꯤꯗꯤ ꯅꯨꯄꯤ ꯐꯪꯈ꯭ꯔꯕꯅꯤꯅ ꯑꯩꯈꯣꯏꯒ ꯋꯥꯔꯤ ꯁꯥꯟꯅꯅꯤꯡꯗ꯭ꯔꯦ ꯐꯔꯦ ꯐꯔꯦ
ꯋꯥꯊꯤ ꯇꯧꯏꯅꯦ ꯅꯡꯁꯦ ꯍꯥ